ꯍꯜꯂꯣ
ꯍꯣꯏ
ꯇꯥꯞ꯭ꯔꯣ
ꯍꯣꯏ
ꯀꯩꯗꯧꯔꯤꯅꯣ
ꯀꯩꯁꯨ ꯇꯧꯕ ꯐꯣꯝꯃꯒ ꯂꯩꯌꯦ
ꯐꯃꯒꯂ ꯑꯦ ꯂ ꯀ ꯂꯩꯌꯣ ꯐꯪꯉꯨꯅꯨ
ꯍꯤ ꯄꯒ ꯂꯦꯒꯦ ꯅꯪꯗꯤ ꯅꯂ
ꯑꯩꯗꯤ ꯑ ꯂꯦꯄꯒꯂꯌꯦ
ꯀꯔꯤꯒꯤ ꯍꯤꯞꯄꯒ ꯂꯩꯔꯣ ꯂꯦꯞꯄꯅꯣ
ꯃꯄꯥꯟꯗ ꯂꯩꯌꯦ ꯃꯄꯥꯟꯗ ꯋꯥꯛꯀꯤꯡ ꯆꯠꯂꯤꯌꯦ
ꯍꯧꯖꯤꯛꯔꯣ ꯌꯥꯝ ꯉꯥꯜꯂꯦꯗ
ꯑꯁ ꯑꯈꯣꯢꯗꯗꯤ ꯀꯩꯅꯣ ꯅꯨꯠꯃꯤꯠꯇ ꯅꯨꯃꯤꯠ ꯇꯥꯔꯦ ꯑꯩꯈꯣꯏꯗꯗꯤ
ꯑꯍꯨꯝꯁꯦ ꯌꯥꯝ ꯉꯜꯂꯦ ꯀꯩ ꯀꯩ ꯀꯔꯤ ꯀꯔꯤ ꯇꯧꯔꯒ ꯂꯩꯕꯔꯣ
ꯍꯥꯏꯁ ꯈꯪꯗꯦꯗꯥ ꯁꯨꯝ ꯄꯪꯂꯩꯗ ꯂꯩꯕꯅꯦ
ꯌꯥꯝ ꯅꯣꯛꯅꯤꯡꯕ ꯀ
ꯅꯪ ꯀꯩꯗꯅꯣ ꯆꯍꯤ ꯀꯌꯥ ꯁꯨꯔꯒꯦ ꯅꯪ
ꯑꯩꯔꯣ
ꯑꯥ
ꯅꯡꯈꯩ
ꯍꯥꯥ
ꯌꯡꯈꯩ
ꯌꯥꯡꯈꯩ ꯑ ꯑꯗꯨꯗꯤ ꯏꯆ ꯏꯆꯟꯟꯅꯨꯄꯤ ꯇꯥꯔꯦꯅ
ꯏꯆꯟ ꯏꯆ ꯏꯆꯟꯅꯨꯄꯤ
ꯑ ꯑꯩꯒꯤ ꯏꯆꯥꯟꯅꯨꯄꯤ ꯇꯥꯔꯦꯔꯕꯅ ꯅꯅꯥꯕꯨꯡꯅꯦ ꯑꯩꯅꯥꯕꯕ ꯍꯨꯝ ꯌꯥ ꯐꯅ ꯌꯥ ꯇꯥꯕ꯭ꯔꯣ ꯍꯜꯂꯣ ꯍꯜꯂꯣ ꯍꯜꯂꯣ ꯑꯁ ꯇꯔ ꯏ ꯅꯣꯅꯦ ꯍꯜꯂꯣ ꯎꯝ